ꯀ ꯇꯧꯔꯤ ꯀꯦꯗꯧꯔꯤꯅꯣ
ꯑꯃꯨꯛ ꯍꯟꯈ꯭ꯔꯦ ꯑꯩ ꯅꯣꯏ ꯊꯕꯜꯗꯣ ꯑ ꯕꯅꯤ ꯈꯛꯇꯅꯦ
ꯑꯗꯨꯒꯤꯅꯦ ꯅꯪ ꯅꯪ ꯋꯥꯔꯤ ꯁꯥꯕꯗꯣ꯫
ꯑ ꯑꯗꯣ ꯅꯣꯏꯒꯤ ꯊꯕꯛꯇꯣ ꯀꯔꯝ ꯀꯥꯟꯗ ꯑꯃꯨꯛ ꯍꯧꯕꯤꯔꯣ ꯄꯨꯡ ꯀꯌꯥꯗ꯫
ꯑꯩꯈꯣꯏꯒꯤ ꯊꯕꯛꯇꯤ ꯍꯣꯔꯦꯟ ꯄꯨꯡ ꯕꯔꯣꯗ꯫
ꯑꯣ ꯍꯧꯖꯤꯛꯇꯤ ꯐ꯭ꯔꯤꯅꯤꯅꯦ꯫
ꯍꯧꯖꯤꯛꯇꯤ ꯐ꯭ꯔꯤꯅꯦ ꯑꯦꯂꯚꯦꯟꯗ ꯑꯃꯨꯛ ꯆꯥꯛ ꯆꯥꯒꯅꯤ ꯎꯝ ꯅꯨꯡꯉꯥꯏꯔꯦ
ꯁꯤꯡꯖꯨꯁꯦꯃ ꯆꯥꯎ
ꯑꯁꯤꯖꯨ ꯁꯦꯃꯨꯁꯨ ꯇꯂꯦꯗ ꯍꯧꯖꯤꯛꯇꯤ ꯉꯁꯤ꯫ ꯇꯟꯕ ꯅꯨ ꯃꯤꯁꯨ ꯂꯩꯗꯏ ꯁꯤꯡꯁꯨ ꯎꯈꯥꯎ ꯁꯦꯝꯅꯤꯡꯗꯕꯗꯣ꯫ ꯑꯩ ꯑꯦ ꯍꯣꯏ ꯏꯆꯦ ꯑꯃꯗꯤ ꯁꯤꯡꯖꯨ ꯁꯦꯝꯅꯤꯡꯉ ꯄꯨꯔꯛꯏ ꯍꯥꯏꯕꯅꯦ ꯀꯩꯅꯣ꯫ ꯕꯤꯟꯁ ꯗꯣ꯫
ꯑ
ꯑꯗꯨ ꯄꯔꯛꯏ ꯍꯥꯏꯕꯅꯦ ꯁꯤꯡꯖ ꯨ ꯁꯦꯡꯅ ꯃꯣꯏ ꯁꯦꯝꯃꯗꯤ ꯑꯩ ꯆꯥꯅꯤ꯫ ꯑꯩꯗꯤ ꯆꯗꯕꯤꯗ ꯅꯪ ꯋꯥꯔꯤ ꯑꯗꯨꯨꯝ ꯁꯥꯔꯒꯦ꯫
ꯑꯗꯨꯣ ꯃꯣꯏꯕꯨꯁ ꯁꯦꯝꯍꯜꯂꯣꯕ
ꯃꯣꯏꯕꯨꯁꯦꯝꯍꯜꯂꯝꯃꯤ ꯃꯣꯏꯁꯨ ꯃꯤ ꯌꯥꯝꯃꯤꯕ꯫
ꯎꯝ꯫
ꯐ꯭ꯔꯤꯗ ꯑꯗꯨꯝ ꯂꯩꯔꯤꯒꯦ ꯅꯪꯒ ꯋꯥꯔꯤ ꯁꯥꯔꯒ꯫ ꯑ ꯅꯨꯡꯉꯥꯏꯕꯗꯨꯣ ꯅꯪꯕꯒ ꯋꯥꯔꯤ꯫ ꯆꯕ ꯆꯕꯔꯁꯦ ꯐ꯭ꯔꯤ ꯑꯣꯏꯕꯗꯨ
ꯑꯃꯗꯤ ꯀꯅꯥ ꯀꯅꯥ ꯂꯩꯍꯧꯔꯒꯦ ꯉꯁꯤꯗꯤ꯫
ꯉꯁꯤꯗꯤ ꯃꯕꯣꯛꯒꯂꯦ꯫
ꯑꯣ
ꯏꯆꯥꯅꯄꯤꯌꯨ ꯍꯥꯏꯕ꯭ꯔꯥ꯫
ꯑꯥ꯫
ꯑꯣ ꯍꯥꯏꯕꯔꯥ ꯍꯥꯏꯌꯦ꯫
ꯑꯗꯨꯁꯨ ꯇꯥꯕ ꯅꯨꯡꯉꯥꯏꯅꯦ꯫
ꯑꯣꯗꯤ ꯌꯥꯗ꯫ ꯔꯦ꯫ ꯑ꯫ ꯏꯅꯦꯝꯕꯣꯛꯀ ꯂꯩꯌꯦꯦ ꯉꯁꯤ ꯃꯥꯁꯨ ꯂꯥꯛꯏ ꯏꯅꯦꯦꯝꯕꯣꯛꯁꯨ ꯂꯥꯛꯏꯦ꯫ ꯆꯃ ꯂꯣꯏꯅ꯫ ꯃꯪꯈꯣꯟꯗ ꯐꯝꯃꯒ ꯋꯥꯔꯤ ꯁꯥꯔꯒ ꯂꯩ ꯑꯩ ꯅꯪꯒ ꯋꯥꯔꯤ ꯁꯥꯈꯤꯒꯦꯀꯣ ꯉꯥꯏꯈꯣꯠꯀꯣ ꯍꯥꯏꯔꯒ ꯂꯥꯛꯄ
ꯀꯅꯥꯒꯤ ꯌꯨꯝꯗꯅꯣ ꯃꯊꯛꯇꯔ ꯃꯈꯥꯗꯔꯥ
ꯎ ꯃꯣꯏ ꯃꯃꯥꯇꯣꯟ ꯈꯣꯏꯗ ꯑꯩꯈꯣꯏ ꯑꯩꯈꯣꯏ ꯅꯨꯄꯥꯒꯤ ꯃꯃꯥꯇꯣꯟ ꯈꯈꯣꯏꯗ
ꯎꯝ ꯊꯕꯛꯇꯣ ꯀꯃꯥꯏꯅ ꯇꯧꯕ꯭ꯔꯥ ꯊꯕꯛ ꯀꯔꯤ ꯊꯕꯛ ꯇꯧꯔ ꯂꯩꯕ꯭ꯔꯥ ꯍꯧꯖꯤꯛ
ꯑꯗꯨ ꯑꯗꯨ ꯂꯝꯝꯕꯕꯤꯁꯦ ꯌꯦ ꯃꯅꯤ ꯃꯤꯗ
ꯑꯣ ꯃꯦꯟ ꯀꯩꯅꯣ ꯑꯆꯧꯕꯗꯨꯔꯣ
ꯑꯆꯧꯕꯁꯨ ꯁꯦꯡꯉꯦ ꯉꯁꯤꯗꯤ ꯉꯁꯤꯗꯤ ꯄꯤꯛꯄ ꯁꯦꯡꯉꯦ ꯂꯩꯀꯥꯏꯒꯤ ꯂꯝꯕꯤ ꯉꯔꯥꯡꯗꯨꯅ ꯀꯩꯅꯣꯗꯣ ꯆꯥꯎꯧꯕ
ꯅꯠꯇꯦ ꯑꯗꯨꯗꯣ ꯀꯩꯅꯣ ꯑꯗꯨꯗꯣ ꯂꯣꯏꯔꯒ ꯑꯩꯈꯣꯏ ꯑꯩꯈꯣꯏ ꯈꯨꯟꯒꯤꯗꯤ ꯇꯧꯔꯣꯏꯗ꯭ꯔꯣ
ꯍꯣꯏ ꯈꯨꯣꯟꯗꯤ ꯇꯧꯕ ꯂꯣꯏꯔꯦ ꯅꯍꯥꯟ ꯅꯣꯏ ꯅꯣꯏ ꯌꯨꯝ ꯃꯅꯥꯛꯇꯀꯣ
ꯑꯣ ꯑꯩꯈꯣꯏ ꯌꯨꯝꯅꯥꯛꯇ ꯇꯧꯋ ꯈꯪꯉꯦ ꯑꯗꯨꯣ ꯊ ꯈꯪꯒꯦ
ꯑꯗꯨ ꯑꯗꯨ ꯇꯧꯕ ꯂꯣꯏꯔꯦ ꯍꯧꯖꯤꯛꯇꯤ ꯂꯩꯀꯥꯏ ꯑꯃꯗꯨꯅ ꯑꯍꯥꯟꯕ ꯊꯕꯛ ꯑꯍꯥꯟꯕ ꯖꯣꯕ ꯀꯥꯔꯠ ꯑꯗꯨꯅ ꯑꯩꯈꯣꯏ ꯈꯨꯟꯗ ꯇꯧꯕ ꯑꯅꯤ ꯅ ꯔꯛ ꯁꯨꯕꯅ ꯁꯤꯗ ꯄꯠ ꯐꯥꯏꯗꯠꯇꯕ ꯑꯍꯨꯝꯔꯛ ꯁꯨꯕꯗꯗꯤ ꯄꯥꯠ ꯐꯣꯔꯗ ꯇꯧꯒꯅꯤ ꯍꯥꯏꯕꯅꯤ
ꯐꯣꯣꯔꯦꯅ
ꯄꯥꯔꯠ ꯐꯣꯔꯗꯅ ꯍꯦꯟꯅ ꯅꯨꯡꯉꯥꯏꯔꯝꯒꯅꯤ ꯏꯟꯗ ꯁꯤ ꯄꯥꯔꯠ ꯐꯥꯏꯚꯇ ꯄꯥꯔꯠ
ꯂꯥꯞꯄ꯭ꯔꯣ ꯄꯔꯐꯥꯏꯗꯨ ꯂꯥꯞꯄ꯭ꯔꯣ ꯑꯣ ꯑꯩꯗꯤ ꯑꯗꯨꯗꯤ ꯖꯨ ꯀꯥꯔꯗꯦ ꯑꯗꯨꯝ ꯇꯧꯔꯗꯤ ꯑꯗꯨꯝ ꯆꯠꯄ ꯇꯥꯔꯦꯅꯦ ꯅꯪꯗꯤ
ꯑꯣ ꯑꯗꯨꯝ ꯆꯠꯄ ꯆꯥꯔꯦꯕ ꯄꯩꯁꯥ ꯎ ꯄꯩꯁꯥ ꯂꯧꯅꯤꯡꯕꯅꯤꯅ
ꯑꯗꯨ ꯅꯪꯒꯤ ꯃꯤꯡꯔꯣ ꯅꯠꯇ꯭ꯔꯒ ꯅꯪ ꯀꯤꯌꯦ ꯍꯁꯕꯦꯟꯟꯦ
ꯒꯤꯃꯤꯅꯦ
ꯑꯣ ꯑ ꯀꯩꯒꯤꯅꯣ ꯍꯧꯖꯤꯛꯀꯥꯟꯁꯦ ꯃꯥꯒꯤ ꯅꯨꯄꯤꯒꯤ ꯈꯛꯇ ꯂꯥꯛꯄ꯭ꯔꯣ ꯃꯤꯡꯗꯣ
ꯑ ꯑꯃꯨꯈꯛꯇ ꯂꯥꯛꯑꯦ ꯏꯁꯀꯦꯟ ꯇꯧꯋꯦ ꯀꯔꯤ ꯀꯔꯤꯅꯣ ꯑꯥꯏꯁ ꯑꯁꯤ ꯀꯩꯅꯣꯗ ꯃꯤꯠꯇ ꯐꯣꯇꯣ ꯀꯥꯞꯄꯅꯦ꯫ ꯃꯤ ꯑꯃ ꯀ ꯑ ꯑ꯫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
ꯑꯩ ꯏꯁꯥ ꯏꯁꯥꯒꯤ ꯆꯠꯀꯗꯕꯅꯦ꯫ ꯅꯍꯥꯟꯗꯣ ꯑꯣ ꯐꯪꯗꯦ ꯎꯄꯥꯏ ꯂꯩꯇ꯭ꯔꯦ ꯑꯗꯨꯝ ꯂꯧꯗꯕ꯫ ꯀꯇꯥꯕꯅꯤ꯫ ꯫ ꯀꯩꯅꯣ ꯑꯩꯈꯣꯏ ꯅꯨꯄꯥꯒꯤ ꯑꯍꯥꯟꯕꯗ ꯇꯧꯕꯅꯦꯕ ꯃꯥꯗꯤ ꯊꯕꯛ ꯂꯩꯕꯅꯤꯅ ꯑꯩ ꯑꯩꯒꯤ ꯑꯃꯨꯛ ꯁꯤꯟꯕ꯫
ꯑꯣ ꯑꯣ ꯑ ꯆ ꯐꯥꯏ ꯑ꯫ ꯑꯗꯨꯗ ꯍꯥꯟꯅ ꯆꯠꯄꯗꯣ ꯀꯌꯥꯗꯤ ꯐꯪꯕ꯭ꯔꯥ꯫
ꯅꯍꯥꯟ ꯆꯥꯕꯗꯣ ꯐꯪꯗ꯭ꯔꯤꯌꯦ ꯆꯪꯗ꯭ꯔꯤꯌꯦ ꯑꯃꯨꯛ ꯂꯣꯏꯅ ꯄꯨꯟꯅ ꯆꯪꯒꯅꯤ ꯍꯥꯏꯕꯅꯤ꯫
ꯑꯁ ꯑꯗꯨꯗꯤ ꯈꯔ ꯌꯥꯝꯅ ꯐꯪ꯫
ꯑꯁ ꯑꯗꯨ ꯐꯪꯉꯗꯤ ꯐꯅꯦꯛ ꯂꯩꯒꯅꯤ꯫ ꯍꯅ꯫
ꯀꯔꯤ ꯐꯤꯅꯅꯣꯝ
ꯐꯅꯤꯦꯛꯒ꯫
ꯑ ꯑ ꯑ ꯃꯨꯗ꯭ꯔꯥ꯫ ꯌꯥꯏꯅꯦ ꯑꯗꯨꯁꯨꯝ
ꯑꯩꯗꯤꯀꯣ ꯅꯍꯥꯟ꯫ ꯑꯟꯁꯨ ꯈꯄꯨꯡꯒꯤ ꯂꯧꯅꯤꯅ ꯇꯧꯕꯅꯦꯕ ꯑꯗꯣ ꯑꯁ ꯕꯟ ꯂꯩꯕꯒꯤ ꯂꯧꯕ ꯐꯪꯗꯕ ꯑꯗꯨꯁꯨ꯫ ꯑꯃꯨꯛꯀ ꯑꯃꯨꯛꯀ ꯈꯟꯕꯅꯦ ꯃꯔꯨꯞ꯫ ꯇꯧꯁꯤꯔꯥꯅ ꯈꯟꯕ ꯃꯨꯔꯨꯞꯁꯨ ꯑꯩ ꯇꯧꯍꯧꯗ꯭ꯔꯦ꯫ ꯀꯔꯤꯁꯨ ꯐꯪꯗ꯭ꯔꯦ꯫
ꯑꯗꯨ ꯅꯠꯇꯦ ꯅꯪ ꯂꯧꯒꯗꯕꯗꯣ ꯀꯔꯝꯕ ꯂꯧꯒꯦ ꯍꯥꯏꯕ꯭ꯔꯣ ꯀꯅꯥꯒꯤ ꯂꯧꯗꯣꯏꯅꯣꯗꯣ
ꯈꯪꯅꯤ ꯀꯅꯥꯒꯤ ꯂꯧꯁꯤꯔꯥ꯫
ꯑꯗꯨ ꯈꯄꯨꯝꯒꯤ ꯂꯑꯣꯕ꯫ ꯈꯨꯄꯨꯝꯝꯕꯤꯗꯣ ꯐꯖꯩꯌꯦꯕ꯫
ꯑꯩꯈꯣꯏ ꯈꯨꯟꯒꯤꯁꯨ ꯐꯖꯔꯝꯒꯅꯤꯗ꯫
ꯑꯩꯈꯣꯏꯒꯤ ꯈꯨꯟꯒꯤꯁꯨ ꯐꯖꯩ ꯑꯗꯨꯕꯨ ꯈꯨꯄꯨꯡꯁꯨ ꯑꯗꯨꯝꯨꯛ ꯌꯦꯡꯕꯗꯣ꯫ ꯀ ꯍꯥꯏꯁꯨ꯫ ꯎ ꯃꯥꯒꯤꯗꯣ ꯈꯔ꯫
ꯑꯣ ꯑꯣ꯫
ꯗꯤ ꯃꯃꯥꯡꯗ ꯀꯩꯅꯣ ꯗꯗꯤꯀꯣꯔꯦꯁꯟꯒꯨꯝꯕ꯫ ꯌꯥꯝ ꯌꯥꯝ ꯊꯝꯃꯤꯅ꯫
ꯎꯝ꯫
ꯑꯗꯨꯒꯤ ꯑꯗꯨꯗꯣ꯫
ꯌꯥꯝꯗꯤ ꯀꯣꯁꯁꯨꯃꯜ ꯂꯩꯗꯁꯤꯗꯣ꯫ ꯌꯦꯡꯕ ꯅꯨꯡꯉꯥꯏꯇꯦꯀꯣ꯫
ꯑꯣ ꯑꯗꯨ ꯈꯨꯕꯣꯡꯒꯤꯗꯤ ꯈꯔ ꯁꯦꯝꯕ ꯑꯣꯏꯔꯒ꯫ ꯈꯔ ꯌꯨꯅꯤꯛꯁꯨ ꯑꯣꯏꯕ꯫ ꯃꯥꯂꯦꯝ ꯑꯣꯏꯉꯩꯗꯩ ꯑꯗꯨꯝ ꯂꯉꯗ ꯑꯗꯨꯝ ꯐꯖꯩꯑꯕ꯫
ꯑꯣ ꯑꯗꯨꯒꯨꯝꯕ꯫ ꯑꯗꯨ ꯂꯑꯣꯒꯦ ꯍꯣꯏ꯫ ꯑꯩꯈꯣꯏ ꯑꯩꯈꯣꯏ ꯈꯨꯟꯗ ꯁꯥꯍꯜꯂꯒ ꯀꯣ꯫
ꯎꯝ꯫
ꯎꯝ꯫
ꯑꯩ ꯂꯥꯔꯕꯅꯤꯅ ꯁꯤꯡꯖꯨ ꯆꯥꯕ꯫ ꯐꯪꯉꯅꯤ ꯁꯟꯗꯦꯗ ꯆꯥꯔꯁꯤꯔꯣ꯫
ꯦꯁꯨ ꯆꯥꯕ ꯌꯥꯏ ꯅꯃꯥꯟꯅꯕꯤ ꯑꯃꯗ ꯂꯥꯛꯇ꯭ꯔꯣ꯫
ꯂꯥꯛꯇ꯫ ꯃꯗꯨ ꯃꯥꯒꯤ꫰ ꯑꯣ ꯂꯥꯛꯅꯤꯡꯗꯤ ꯍꯥꯏ꯫ ꯑꯩꯗꯤ ꯀꯩꯅꯣ ꯑꯩ꯫ ꯅꯍꯥꯟ ꯒꯦꯁꯀꯤ ꯇꯧꯋꯗꯣ ꯑꯗꯨꯗꯣ ꯎꯝ ꯂꯧꯕ ꯌꯥꯔꯗꯤ꯫ ꯂꯧꯋꯦ ꯇꯧꯕ ꯑꯗꯨ ꯄꯩꯁꯥꯁꯨ ꯆꯪꯉꯦ ꯍꯥꯏꯕꯀꯣ ꯂꯧꯔꯗꯤꯀꯣ꯫ ꯑꯩꯕꯨꯗꯤ ꯕꯨꯛꯤꯡꯗꯤ ꯇ꯫ ꯐ꯭ꯔꯕꯅꯤꯕ ꯑꯗꯨꯣ ꯑꯩ꯫ ꯇ ꯂ ꯌꯥ꯫ ꯇꯣ꯫
ꯑꯩꯁꯨ ꯕꯨꯛꯀꯤꯡ ꯇꯧꯅꯤꯡꯉꯥꯏ ꯂꯩꯌꯦ꯫ ꯀꯅꯥꯂꯣ ꯔꯥ ꯀꯣ꯫ ꯑꯩꯈꯣꯏꯗꯣ ꯈꯂꯤꯗꯤ ꯑꯣꯏꯗ꯫ ꯔꯤꯌꯦ ꯈ ꯑꯣꯋꯥ ꯃꯥꯦ꯫
ꯅꯣꯏꯒꯤꯗꯣ ꯀꯅꯥꯒꯤꯅꯣ ꯀꯅꯥꯒꯤ ꯇꯧꯔꯣꯅꯣ꯫
ꯀꯩꯅꯣꯗꯅꯦ ꯎꯝ꯫ ꯀꯩꯅꯣ ꯑꯁ ꯀꯥꯎꯔꯦꯍꯦ ꯦꯁꯀꯤ꯫
ꯑꯩꯈꯣꯏꯒꯤ꯫ ꯏꯆꯦꯒꯤ ꯏꯆꯦꯈꯣꯏꯒꯤ꯫ ꯌꯨꯝꯅ꯫ ꯑꯗꯨ ꯃꯣꯏꯒꯤ ꯇꯥꯎꯗꯦ꯫
ꯃꯣꯏꯒꯤ ꯇꯧꯗꯦ ꯑꯩꯒꯤ ꯎꯝ ꯀꯩꯅꯣꯗꯅꯦ ꯑꯩꯗꯤ ꯕꯖꯥꯔꯗ ꯅꯨꯄꯤꯁꯤꯡꯒꯤ꯫ ꯊꯣꯛꯑꯦ ꯍꯥꯏꯕꯗꯣ ꯑꯃ꯫
ꯕꯅꯦ ꯑꯗꯨꯗꯣ꯫
ꯑꯣ꯫
ꯑꯁꯤ ꯕꯖꯥꯔ ꯌꯧꯗ꯭ꯔꯤꯉꯩꯗꯨꯀꯣ꯫
ꯑꯥ꯫
ꯑꯗꯨꯗ ꯑꯩꯁꯨ ꯇꯧꯕꯅꯦꯕ꯫ ꯑꯗꯨꯗꯣ꯫ ꯕꯨꯛꯀꯤꯡ ꯕꯨꯛꯀꯤꯡ ꯅꯍꯥꯟ ꯗꯦꯠ ꯀꯌꯥꯗꯅꯣ ꯇꯧꯕꯗꯣ ꯗꯦꯠ ꯇꯦꯟꯗꯔꯣ꯫ ꯑꯣ ꯗꯦꯠ ꯫ ꯑꯗꯨ ꯇꯗ ꯑꯣꯏꯔꯛꯎꯅꯦ꯫
ꯎꯝ꯫
ꯑꯣ ꯃꯣꯏꯗꯣ ꯄꯤꯊꯣꯛꯈ꯭ꯔꯦ ꯑꯗꯨꯒ ꯑꯩꯗꯣ ꯑꯃꯨꯛ ꯂꯥꯛꯑꯒ ꯍꯪꯉꯦꯕ ꯕꯨꯀꯤꯡꯗꯤ ꯇꯧ꯫
ꯀꯩꯅꯣ ꯃꯣꯏ ꯅꯣꯏꯒꯤꯗꯣ ꯑꯃꯨꯛ ꯕꯨꯛ ꯇꯧꯔꯔꯗꯤꯀꯣ ꯐꯣꯔ ꯍꯟꯗ꯭ꯔꯦꯗꯗꯤ꯫ ꯀꯥꯎꯟꯗ ꯆꯪꯉꯦ ꯍꯥꯏꯕꯅꯦ꯫
ꯎꯝ ꯑꯗꯨ ꯕꯨꯛ ꯇꯧꯔꯒ ꯑꯗꯨ ꯒꯦꯁꯇꯣ ꯂꯧꯔꯗꯤꯀꯣ ꯄꯩꯁꯥꯗꯣ ꯑꯩꯈꯣꯏꯅ ꯄꯤꯒꯅꯤꯅ꯫ ꯑꯗꯣ꯫ ꯑꯗꯨ ꯂꯧꯔꯗꯤ ꯅꯨꯃꯤꯠ ꯑꯃ ꯑꯅꯤ ꯂꯩꯔꯗꯤ ꯄꯩꯁꯥꯗꯣ ꯆꯪꯉꯦ ꯍꯥꯏꯌꯦꯕ꯫
ꯑꯣ ꯁꯨꯃꯥꯏꯅ ꯁꯨꯥꯏꯌꯦ ꯑꯩꯗꯤ ꯕꯨꯛꯇꯤ ꯇꯧꯗ꯭ꯔꯤꯑꯕ ꯁꯤꯂꯤꯟꯗꯔꯕꯨꯗꯤ ꯑꯗꯨꯝ꯫ ꯀꯩꯅꯣ ꯂꯤꯁꯤꯡ ꯑꯅꯤꯒ ꯆꯍꯨꯝ ꯆꯥꯡꯕ ꯃꯥꯜꯂꯦ ꯑꯗꯨꯗꯤ ꯂꯧꯈ꯭ꯔꯦ꯫ ꯑꯗꯣ ꯑꯃꯨꯛ ꯕꯨꯛ ꯇꯧꯗ꯭ꯔꯤꯕ꯫
ꯀꯔꯝ ꯀꯥꯟꯗ ꯂꯧꯔꯅꯣ ꯫
ꯅꯍꯥꯟ ꯑꯗꯨꯗꯩ ꯀꯨꯏꯔꯦ꯫
ꯅꯦꯛꯁ ꯏꯔ ꯑꯦ ꯂꯥꯁ ꯏꯌꯥꯔꯥ꯫
ꯂꯥꯁ ꯌꯔꯕꯨꯗꯤ ꯅꯠꯇꯦꯗ꯫ ꯊꯥ ꯃꯉꯥ ꯇꯔꯨꯛ ꯁꯨꯔꯝꯒꯅꯤ꯫
ꯑꯣ ꯑꯩ ꯂꯧꯕꯗꯣ ꯀꯔꯝ ꯀꯔꯝ ꯀꯥꯟꯅꯣ ꯑꯩꯁꯨ ꯖꯅꯋꯥꯔꯤ ꯑꯗꯨ ꯑꯗꯨ ꯃꯇꯝꯗꯣꯏꯔꯕꯅꯤ ꯑꯩ ꯆꯠꯇ꯭ꯔꯤꯉꯩꯗ ꯂꯧꯕꯅꯦꯕ꯫ ꯑꯗꯨꯒ ꯅꯍꯥꯟ꯫ ꯑꯗꯣ ꯀꯩꯅꯣ ꯃꯣꯏꯅ ꯀꯣꯜ ꯇꯧꯔꯛ꯫ ꯀꯣ ꯅꯪ ꯕꯨꯛ ꯇꯧꯈ꯭ꯔꯕ꯭ꯔꯥ ꯍꯥꯏꯔ꯫ ꯇꯧꯗ꯭ꯔꯤꯌꯦ ꯍꯥꯏꯔꯒ ꯇꯧꯑꯣ ꯑꯁꯤ ꯅꯝꯕꯔꯗꯗꯥꯎ ꯇꯧꯑꯣ ꯍꯥꯏꯔꯒ ꯃꯣꯏꯅ ꯊꯥꯔꯛꯄ꯫
ꯎꯝ꯫
ꯑꯣ ꯂꯧꯕ ꯌꯥꯔꯦꯕ ꯑꯩꯒꯤꯗꯤ ꯑꯗꯨꯕꯨ꯫ ꯑꯩꯅ ꯊꯦꯡꯅ ꯂꯥꯛꯄꯒꯤꯅꯦꯕ ꯑꯩꯅ ꯍꯥꯟꯅ ꯍꯥꯏꯗꯤ꯫ ꯍꯥꯏꯕꯅꯤ ꯃꯣꯏꯗ꯫ ꯀꯣ ꯑꯩ ꯂ ꯂꯥꯛꯑꯒ꯫ ꯄꯤꯒꯦꯔꯥ ꯍꯥꯏꯔꯒ꯫ ꯑꯁꯤ ꯃꯇꯝꯗ꯫ ꯐꯠꯇꯕꯒꯤ ꯂꯝꯕꯤꯗ ꯆꯠꯄ ꯅꯨꯡꯉꯥꯏꯇꯕꯒꯤ ꯆꯅꯥꯛ ꯇꯅ ꯇ ꯍꯥꯏꯒ
ꯍꯣꯏ ꯉꯁꯤꯒꯤ ꯂꯥꯛꯄꯅꯤꯅ ꯐꯪꯉꯅꯤ ꯍꯥ
ꯕꯨꯛꯀꯤꯡ ꯅꯪ ꯒ꯭ꯔꯨꯞꯇ ꯌꯥꯎꯕ ꯅꯠꯇ꯭ꯔꯣ ꯌꯥꯎꯗꯕ꯭ꯔꯥ
ꯒ꯭ꯔꯨꯞ ꯌꯥꯎꯗꯦ ꯑꯦꯠꯁꯨ ꯇꯧꯕꯤꯗꯦꯗ ꯈꯪꯗꯕ ꯃꯥꯜꯂꯦ ꯑꯩꯕꯨ
ꯑꯣ ꯅꯪꯒꯤꯗꯣ ꯃꯥꯒꯤ ꯕꯨꯛꯇꯣ ꯌꯦꯂꯣ ꯑꯣꯏꯕ꯭ꯔꯥ
ꯑꯩꯗꯣ
ꯄꯥꯁꯕꯨꯛꯗꯣ ꯑꯗ ꯍꯣꯔꯦꯟ ꯀꯩꯅꯣ ꯇꯧ ꯇꯧꯔꯛ ꯑꯣ
ꯑꯣ ꯍꯣꯏ ꯏꯂꯨ ꯑꯣꯏꯔꯒꯦ ꯍꯥꯏꯔꯛꯀꯦ
ꯌꯦꯅꯣ ꯑꯣꯏꯔꯗꯤ ꯍꯥꯏꯔꯛꯑꯣ ꯑꯗꯨ ꯆꯞ ꯃꯥꯟꯅꯔꯗꯤ ꯑꯩ ꯇꯧꯕꯤꯒꯦꯕ ꯇꯧꯕ ꯌꯥꯔꯗꯤꯀꯣ ꯅꯪꯕꯨ ꯒ꯭ꯔꯨꯞꯇ ꯃꯣꯏꯅ ꯒ꯭ꯔꯨꯞꯇ ꯑꯗꯨꯝ ꯀꯩꯅꯣ ꯍꯥꯏꯕꯤꯅꯤꯕꯨ
ꯃꯃꯤꯡꯗꯣ ꯒꯦꯁ ꯃꯃꯤꯡꯗꯣ ꯀꯔꯤ ꯍꯥꯏꯕ꯭ꯔꯥ ꯍꯥꯏꯌꯣꯅꯦ ꯑꯩ ꯀꯥꯎꯈ꯭ꯔꯦ
ꯎꯝ ꯚꯥꯔꯠ
ꯑꯣ ꯔꯅꯤꯅꯤ ꯔꯅꯤ ꯆꯨꯝꯃꯦ ꯆꯨꯃꯦ ꯆꯨꯃꯦ ꯅ ꯍꯥꯏꯕꯤꯑꯣ ꯍꯣꯏ ꯑꯕꯨ ꯇ ꯑꯦ ꯇꯧꯕꯤꯌꯨ ꯍꯥꯏꯌꯣꯀꯣ ꯑꯩꯗꯤꯀꯣ ꯒ꯭ꯔꯨꯞꯇ ꯌꯥꯎꯗꯕꯅꯤꯅ ꯑꯝꯇ ꯄꯥꯎꯁꯨ ꯈꯪꯗ꯭ꯔꯦ ꯃꯥ ꯑꯅꯧꯅ ꯚꯠ ꯅꯅꯤꯌꯨꯁꯀꯨꯝꯕ ꯈꯪꯗ꯭ꯔꯦ ꯃꯣꯏꯒꯤ ꯚꯥꯔꯠꯀꯤ ꯅ꯭ꯌꯨꯁ ꯀꯨꯝꯕ ꯈꯪꯗ꯭ꯔꯦ
ꯑꯣ ꯌꯦꯂꯣ ꯑꯣꯏꯔꯗꯤ ꯑꯁꯤ ꯕꯨꯛꯇꯣ ꯌꯦꯂꯣ ꯑꯣꯏꯔꯗꯤ ꯑꯣꯔꯤꯖꯤꯅꯦꯜꯅꯤ ꯍꯥꯏꯌꯦ ꯑꯗꯣ ꯑꯗꯨꯗꯣ ꯑꯗꯨ ꯒꯦꯁꯇꯣ ꯂꯧꯔꯗꯤꯀꯣ ꯑ ꯐꯣꯔ ꯍꯟ ꯍꯟꯗ꯭ꯔꯦꯠ ꯊꯥꯔꯇꯤꯒꯨꯝꯕ ꯆꯪꯒꯅꯤꯅ ꯍꯥꯏꯌꯦ ꯑꯗꯣ ꯑꯇꯣꯞꯄꯅꯠꯇ ꯑꯇꯣꯞꯄ ꯑ ꯃꯣꯏꯒꯤꯗꯣ ꯕ꯭ꯂꯨꯁꯨ ꯂꯩꯕ ꯃꯥꯜꯂꯦ ꯑꯗꯨꯗꯤ ꯌꯥꯝ ꯆꯪꯗꯕ ꯃꯥꯜꯂꯦ ꯋꯥꯟ
ꯑꯩꯗꯤ ꯕ꯭ꯂꯨ ꯃꯥꯜꯂꯦꯕꯣ
ꯣꯔꯣ ꯑꯩꯗꯤ ꯌꯦꯂꯣꯅꯦ ꯑꯗꯨ ꯍꯣꯔꯛꯅꯤ ꯅ ꯍꯥꯏꯔꯛꯑꯣꯕ
ꯑꯩꯗꯤ ꯕ꯭ꯂꯨ ꯃꯥꯜꯂꯦ ꯈꯪꯗꯦ ꯍꯣꯔꯦꯟ ꯌꯦꯡꯒ ꯍꯥꯏꯔꯛꯀꯦ
ꯎꯝ ꯕ꯭ꯂꯨꯒꯤꯁꯨ ꯂꯩꯌꯦ ꯃꯣꯏ ꯑꯗꯨꯝ ꯍꯥꯏꯔꯨꯔꯒꯦꯕꯀꯣ ꯑꯩꯁꯨ ꯑꯩꯒꯤ ꯑꯩꯒꯤꯗꯣ ꯎ ꯌꯦꯡꯉꯒ ꯆꯦꯛ ꯇꯧꯕ ꯁꯥꯏꯍꯦ
ꯁꯥꯕꯗꯣ ꯁꯥꯕꯗꯣ ꯌꯨꯝ ꯌꯧꯔꯕꯅꯤꯅ ꯑꯃꯨꯛ ꯁꯥꯕ ꯍꯧꯔꯅꯤ ꯑꯣ ꯑꯣ ꯐꯔꯦ ꯑꯗꯨꯗꯤ ꯀꯣ ꯍꯣꯔꯦꯟꯦꯟ ꯄꯥꯎ ꯐꯅꯁꯦ ꯎꯝ ꯎꯝ